ꯍꯜꯂꯣ
ꯎꯝ ꯍꯜꯂꯣ
ꯅꯦꯕ
ꯏꯃꯅꯕ ꯚꯥꯏ ꯍꯥꯏꯕ ꯏꯃꯥꯟꯅꯕ ꯍꯥꯏ ꯍꯥꯏꯕ ꯇꯥꯔꯕ ꯚꯥꯏ ꯍꯥꯏꯗꯤ ꯏꯃꯥꯟꯅꯕ ꯍꯥꯏꯕ ꯇꯥꯕꯅꯤ ꯍꯥ
ꯎꯝ ꯏꯃꯥꯟꯅꯕꯅ ꯅꯨꯡꯁꯤꯗ꯭ꯔꯣ ꯚꯥꯏ ꯚꯥꯏ ꯁꯔꯨꯛꯄꯨꯗꯤ
ꯍꯣꯏ ꯚꯥꯏ ꯍꯣꯏ ꯏꯃꯥꯟꯅꯕ ꯏꯃꯥꯟꯅꯕ ꯅꯨꯡ ꯅꯨꯡꯉꯥꯏꯔꯦ ꯇꯥꯕꯁꯨ ꯅꯨꯡꯉꯥꯏꯔꯦꯀꯣ
ꯑꯩꯈꯣꯏ ꯑꯈꯣꯏ ꯏꯃꯥꯟꯅꯕ ꯑꯩꯒꯤ ꯏꯃꯥꯟꯅꯕ ꯍꯥꯏꯕ ꯇꯥꯏꯅꯦ ꯇꯥꯗꯕ꯭ꯔꯣ ꯆꯥꯛ ꯆꯥꯔꯕ
ꯆꯥꯔꯦ ꯅꯪꯗꯤ ꯆꯥꯔꯕꯣ ꯑꯁ ꯉꯁꯤ ꯑꯈꯣꯏ ꯀꯣꯕꯤ ꯀꯣꯕꯤ ꯃꯁꯣꯏ ꯆꯝꯊꯣꯡ ꯆꯝꯅ ꯊꯣꯡꯉꯦ ꯍꯣꯏ ꯆꯝꯅ ꯊꯣꯡꯉꯦ
ꯍꯥꯎꯕꯅꯦ ꯍꯣꯏ ꯑꯗꯨꯁꯨ ꯍꯥꯎꯕꯅꯦꯀꯣ ꯆꯝꯐꯨꯠꯁꯨ ꯍꯥꯎꯕꯅꯦ ꯆꯝꯊꯣꯡꯁꯨ ꯍꯥꯎꯕꯅꯦ ꯑꯗꯨꯗꯤ ꯀꯣꯕꯤ ꯃꯁ
ꯆꯝꯊꯣꯡꯁꯨ ꯍꯥꯎꯋꯤ ꯑꯗꯒꯤ ꯏꯔꯣꯟꯕꯁꯨ ꯍꯥꯞꯄ ꯄꯨꯔꯥ ꯃꯦꯈꯥꯏꯔꯒ
ꯑꯥ ꯍꯥꯎꯕꯅꯤ ꯍꯥꯎꯕꯅꯤ
ꯀꯩꯗꯧꯔꯝꯃꯤꯅꯣ
ꯐꯝꯃꯤ ꯃꯄꯥꯟꯗ ꯁꯥꯕꯒꯤ ꯃꯅꯨꯡꯗ ꯃꯄꯥꯟꯗ ꯐꯝꯃꯤꯌꯦ
ꯑꯣ
ꯑꯩꯌꯥ ꯉꯁꯤ ꯉꯁꯤꯗꯤ ꯆꯥꯛ ꯉꯜꯂꯤꯅ ꯅꯪ
ꯍꯣꯏ ꯄꯨꯡ ꯇꯔꯨꯛ ꯂꯣꯏꯔꯒ ꯑꯗꯨꯝ ꯆꯥ ꯆꯥꯔꯒ ꯑꯗꯨꯝ ꯆꯪꯉꯕ
ꯑꯣ ꯐꯩ ꯑꯗꯨꯅ
ꯂꯦꯞꯇꯤ ꯍꯣꯏ ꯂꯣꯏꯔꯒ ꯗ꯭ꯔꯦꯁ ꯍꯣꯡꯗꯕꯤ ꯗ꯭ꯔꯦꯁ ꯍꯣꯡꯗꯕꯤꯗꯀꯣ ꯍꯣꯏ ꯑꯩ ꯑꯩ ꯉꯁꯤ ꯇꯕꯝꯗꯣ ꯑꯩ ꯉꯁꯤ ꯇꯕꯝꯗꯣ ꯑꯥ ꯈꯣꯏꯒꯤ ꯀꯤꯠ ꯆꯥꯈꯨꯝꯒ ꯈꯔ ꯅꯛꯅꯔꯕ ꯑꯗꯨꯗ ꯂꯣꯏꯔꯒ ꯑꯗꯨꯝ ꯆꯥꯔꯒ ꯑꯗꯨꯝ ꯆꯪ ꯆꯪꯈ꯭ꯔꯦ ꯅꯪꯗꯤ ꯀꯩ ꯏꯟꯖꯥꯡ ꯊꯣꯡꯒꯦ ꯇꯥꯕ꯭ꯔꯣ
ꯇꯥꯏꯌꯦ
ꯀꯩ ꯏꯟꯖꯥꯡ ꯃꯤꯁꯤꯡꯁꯤ ꯈꯡꯗꯦ ꯀꯩ ꯏꯟꯖꯥꯡ ꯆꯥꯔ ꯀꯩꯖꯥꯡ ꯊꯣꯡꯒꯦ ꯍꯣꯏ
ꯑꯈꯣꯏꯁꯦ ꯌꯦꯟ
ꯑꯁ ꯅ ꯅꯩꯔꯦꯀꯣ ꯐꯣꯟꯒꯥ ꯋꯥꯔꯤ ꯒꯥꯟꯗ ꯐꯣꯟ ꯂꯥꯛꯄꯁꯦ ꯂꯥꯛꯄꯁꯦ ꯒ꯭ꯌꯥꯟ ꯃꯦꯟ ꯇꯥꯗꯦ
ꯑꯩꯈꯣꯏ ꯑꯩꯈꯣꯏꯗꯣ ꯌꯦꯟ ꯆꯥꯏ ꯌꯦꯟ
ꯌꯦꯟꯗꯤ ꯍꯥꯎꯕꯅꯤꯅꯦ
ꯗꯦꯝ
ꯏꯁ ꯃꯤ ꯂꯛꯅꯕꯗꯤ ꯍꯩꯔꯦ ꯅꯪꯖꯤꯁꯨ
ꯑꯩ ꯑꯁꯤ ꯍꯥꯢꯕꯤꯒꯅꯣ ꯇꯥꯕꯤꯗꯦꯕ ꯗꯦꯝꯅꯤ ꯗꯦꯝ
ꯎꯝ ꯅꯣꯛꯅꯤꯉꯦꯗ ꯄꯨꯔꯥ ꯕꯦꯔꯥꯅꯤꯗ
ꯌꯦꯟꯗꯦꯝꯒ ꯑꯣꯛꯁꯥꯁꯨ ꯌꯥꯎꯕꯅꯤ
ꯑꯦ ꯅꯨꯄꯥ ꯅꯨꯄꯥ ꯂꯛꯅꯕꯁꯤ ꯌꯥꯝ ꯍꯩꯔꯝꯗꯧ ꯃꯥꯜꯂꯦ
ꯅꯠꯇꯦꯕ ꯅꯪ ꯑꯣꯏꯕꯩ ꯅꯨꯡꯁꯤ ꯅꯪ ꯑꯣꯢ ꯑꯣꯏꯕꯩ ꯅꯨꯡꯁꯤꯕꯩ ꯑꯩ ꯂꯛꯅꯕ ꯍꯩꯇꯦ
ꯑꯩꯁꯨ ꯈꯪꯉꯤꯗ ꯑꯗꯨ
ꯏꯁ ꯑꯇꯣꯞꯄꯗꯁꯨ ꯌꯥꯝ ꯍꯩꯔꯝꯗꯧ ꯃꯥꯜꯂꯤꯗ ꯑꯩ ꯅꯨꯄꯥ ꯑꯇꯣꯄ
ꯅꯠꯇꯦꯕ ꯃꯤ ꯐꯣꯟ ꯇꯧꯔꯛꯑꯗꯤ ꯅꯝꯕꯔ ꯈꯪꯗꯕꯒ ꯇꯧꯔꯛꯑꯗꯤꯀꯣ ꯑꯩꯗꯣ ꯀꯩꯅꯣ ꯈꯪꯗꯦ ꯏꯁꯥꯗ ꯆꯠꯅꯗꯕ꯭ꯔꯥ ꯈꯪꯗꯦ ꯑꯗꯨꯝ ꯁꯥꯎꯅꯤꯡꯉꯦꯕ ꯄꯪꯍꯥꯏꯗ ꯄꯪꯍꯥꯏꯗ ꯍꯥꯏꯖꯤꯜꯂꯒ ꯑꯗꯨꯝ
ꯅꯪ ꯍꯧꯖꯤꯛ ꯌꯦꯟꯗꯦꯝ ꯍꯥꯏꯕꯩ ꯑꯁ ꯅꯍꯣꯏ ꯌꯦꯟꯗꯦꯝ ꯍꯥꯏꯕꯩ ꯃꯑꯣꯡꯗꯨꯗꯤꯀꯣ ꯃꯑꯣꯡꯗꯨꯗꯤ ꯅꯨꯄꯥ ꯑꯇꯣꯞꯄꯁꯨ ꯌꯥꯝ ꯂꯛ ꯂꯛꯅꯕ ꯌꯥꯝ ꯍꯩꯔꯝꯗꯧ ꯃꯥꯜꯂꯕ ꯅꯨꯄꯥ ꯑꯇꯣꯞ ꯑꯇꯣꯞꯄꯒꯁꯨ ꯗꯨꯝ ꯂꯛꯅꯔꯒ ꯂꯛꯅꯔꯒ ꯑꯗꯨꯝ ꯂꯥꯛꯄ ꯃꯥꯜ ꯃꯥꯟꯕ ꯍꯥꯏꯇꯥꯔ
ꯍꯧꯖꯤꯛꯀꯤ ꯌꯦꯟꯗꯦꯝꯗꯣ ꯏꯃꯥꯟꯅꯕꯤꯗ ꯂꯛꯅꯕꯅꯦꯕ ꯃꯥꯟꯅꯕꯤꯗ ꯕꯥꯏ ꯀꯩ ꯆꯥꯔꯒꯦ ꯍꯥꯏ ꯍꯥ ꯍꯪꯔꯛꯕꯀꯣ ꯑꯩꯅꯀꯣ ꯌꯦꯟ ꯁꯦꯁ ꯍꯥꯏꯕꯀꯣ ꯗꯦꯝ ꯍꯥꯏꯔꯒ
ꯍꯣꯏ
ꯎꯁꯤꯠꯇꯕ ꯐꯨꯅꯤꯡꯉꯦ ꯅꯪ ꯁꯥ ꯁꯥꯎ ꯁꯥꯎꯔꯛꯄ ꯋꯥꯅꯤꯗ
ꯏꯃꯥꯟꯅꯕꯤꯁꯨ ꯅꯨꯡ ꯌꯥꯝ ꯅꯣꯛꯅꯤꯡꯕ꯭ꯋꯥꯅꯤꯗ
ꯍꯣꯏ ꯏꯃꯥꯟꯅꯕꯤꯁꯤꯡꯗꯤꯀꯣ ꯑꯩꯉꯣꯟꯗ ꯑꯗꯨꯝ ꯎꯝ ꯑꯈꯣꯏꯗꯤ ꯂꯛꯅ ꯅ ꯂꯛꯅꯒꯜꯂꯦꯕꯀꯣ ꯑꯩꯅ ꯃꯣꯏꯅ ꯑꯩꯉꯣꯟꯗ ꯍꯪꯉꯣꯏ ꯑꯗꯨꯝ ꯀꯧꯋꯦꯕ ꯍꯪꯉꯣꯏ ꯑꯗꯨꯝ ꯀꯧꯕꯅꯦ ꯅꯣꯏꯁꯨ ꯀꯧꯗꯥꯏꯅꯦ
ꯍꯣꯏꯗ ꯅꯣꯏꯗꯤ ꯍꯪꯉꯣꯏꯅꯤ ꯍꯪꯉꯣꯏꯅꯤ ꯀꯩꯅꯣ ꯆꯞ ꯃꯥꯅꯩꯅ ꯍꯪ ꯍꯪꯉꯣꯏ ꯑꯩ
ꯑ ꯑꯗꯣ ꯑꯩꯅꯗꯤ ꯁꯥꯎꯗꯤ ꯁꯥꯎꯕꯤꯗꯕꯅꯦꯕ ꯃꯣꯏꯅ ꯀꯧꯔꯤ ꯈꯨꯗꯤꯡ ꯑꯩ ꯑꯗꯨꯝ ꯈꯨꯝꯕꯅꯦ ꯍꯣꯏ ꯍꯣꯏ ꯍꯥꯎ ꯍꯥꯎ ꯑꯗꯨꯝ ꯀꯧ ꯈꯨꯝꯃꯒ ꯂꯩꯕꯅꯦꯕ ꯃꯣꯏꯗꯣ ꯑꯩꯉꯣꯟꯗ ꯁꯥꯎꯅꯤꯡꯉꯩꯗꯤ ꯇꯧꯕꯅꯦꯕ ꯈꯪꯕ꯭ꯔꯥ ꯑꯩꯅ ꯁꯨꯛꯁꯥꯎ ꯁꯥꯎꯕꯤꯗꯕ ꯃꯇꯥꯡ ꯆꯥꯗ꯭ꯔꯗꯤ ꯑꯗꯨꯝ ꯁꯥꯎꯋꯦ ꯎꯝ
ꯑꯩ ꯁꯥꯎꯗꯦ ꯑꯩꯈꯣꯏ ꯎꯝ ꯀꯩꯅꯣ ꯎꯝ ꯑꯈꯣꯏ ꯈꯨꯟꯗꯩꯁꯦ ꯑꯗꯨꯝ ꯑꯩꯉꯣꯟꯗ ꯑꯗꯨꯝ ꯀꯧꯕꯅꯤꯅꯀꯣ ꯑꯩ ꯀꯔꯤꯝꯇ ꯑꯩꯉꯣꯟꯗ ꯀꯩꯝꯇ ꯂꯩꯇꯦꯕ ꯑꯗꯨꯝ ꯀꯧꯔꯦ ꯍꯣꯏ ꯀꯔꯤꯅꯣ ꯐꯖꯅ ꯈꯨꯝꯕꯤꯕꯅꯦꯍꯦ ꯑꯩꯗꯤ
ꯎꯝ ꯁꯥꯎꯈ꯭ꯔꯕꯅꯤꯅ ꯃꯤꯁꯤꯡꯁꯨ ꯂꯪ ꯂꯛ
ꯍꯩ ꯂꯛꯅꯕꯗꯤ ꯑꯩꯉꯣꯟꯗꯁꯨ ꯂꯛꯅꯕꯗꯤ ꯌꯥꯝ ꯍꯩꯕꯅꯤꯍꯦ ꯂꯛꯅꯕꯁꯦ ꯌꯥꯝ ꯅꯨꯡꯉꯥꯏꯕ꯭ꯔꯥ ꯈꯪꯗꯦ ꯑꯩꯉꯣꯟꯗ
ꯑꯩꯗꯤ ꯂꯛꯅꯕ ꯍꯩꯇꯦ
ꯍꯥ
ꯇꯥꯕ꯭ꯔꯥ
ꯇꯥꯏꯌꯦ
ꯀꯩꯅꯣ ꯅꯨ ꯅꯦꯠꯋꯥꯛ ꯃꯨꯠꯈ꯭ꯔꯕꯣ
ꯇꯥꯗꯕ꯭ꯔꯣ
ꯇꯥꯕ꯭ꯔꯣ
ꯇꯥꯏꯌꯦ ꯇꯥꯏꯌꯦ ꯇꯥꯗꯕ꯭ꯔꯣ
ꯇꯥꯏꯌꯦꯅꯦ ꯑꯩꯗꯤ
ꯍꯜꯂꯣ
ꯍꯜꯂꯣ ꯇꯥꯗ ꯇꯥꯏꯌꯦꯕ ꯇꯥꯏꯌꯦꯕ ꯇꯥꯗꯕꯣ
ꯑꯁ ꯅꯪ ꯑꯃꯨꯛ ꯍꯥꯏ ꯑꯃꯨꯛ ꯍꯥꯏ ꯀꯃꯥꯏꯅ ꯇꯧ ꯑꯩꯒꯤꯔ
ꯑꯩꯒꯤꯁꯨ ꯀꯩꯅꯣ ꯇꯦꯡꯀꯣ ꯌꯩꯕ ꯃꯈꯣꯜ ꯃꯥꯜꯂꯦ ꯅꯪꯒꯤ ꯅꯦꯠꯋꯥꯥꯛꯇꯣ ꯍꯣ ꯇꯦꯡꯒꯣꯠ ꯇꯦꯡꯒꯣꯠ ꯐꯨꯕ ꯃꯥꯂꯦꯕ
ꯑ ꯐꯨꯒꯠꯇ꯭ꯔꯦ ꯇꯦ ꯗꯦꯠ ꯇꯧꯕꯗꯨꯔꯣ ꯅꯦꯠꯋꯥꯛꯁꯦ ꯈꯪꯅꯤꯅꯦ ꯑꯩꯈꯣꯏ ꯖꯒꯥꯁꯦ ꯑꯃꯨꯛ ꯀꯥ ꯑꯃꯃꯨꯛ ꯇꯥ
ꯎꯝ ꯅꯦꯠꯋꯥꯛ ꯂꯩ ꯅꯨꯡꯉꯥꯏꯕ ꯑꯃ ꯁꯣꯝꯗ ꯃꯞ ꯃꯄꯥꯟ ꯃꯄꯥꯟꯗ ꯇꯨꯝꯃꯨꯅꯦ ꯐꯛ ꯊꯥꯔꯒ ꯀꯔꯤꯔꯣ ꯑ
ꯑꯁ ꯀꯥꯏꯗꯒꯤ ꯈꯪ ꯀꯥꯡꯈꯟ ꯈꯟꯕꯗꯣ ꯍꯦꯟꯅ ꯇꯟꯈ꯭ꯔꯦꯗ ꯃꯤꯅ ꯈꯪꯍꯟꯕꯤꯅꯤ ꯍꯥꯏꯔꯒꯗꯤ ꯑꯗꯨꯨꯝ ꯇꯨꯝꯕ ꯌꯥꯏ
ꯇꯨꯝ ꯀꯩ ꯍꯥꯏꯕ
ꯃꯤꯅꯅꯦ ꯀꯪꯈꯟ ꯈꯟꯕꯤ ꯈꯟ ꯕꯦꯒꯤ ꯍꯥꯏꯔꯒꯗꯤ ꯈꯟ ꯈꯟꯗꯦ ꯃꯤꯅ ꯀꯥꯡꯈꯟ ꯈꯟꯕꯤꯅꯕ ꯃꯤ ꯂꯩꯔꯗꯤꯅꯦ
ꯑꯥ
ꯇꯥꯕ꯭ꯔꯣ ꯀꯥꯡꯈꯟ ꯈꯟꯕꯤꯅꯕ ꯃꯤ ꯂꯩꯔꯗꯤ ꯇꯨꯝꯕ ꯌꯥꯏ ꯇꯨꯝꯕ ꯌꯥꯏꯑꯕ
ꯅꯪ ꯍꯩꯗ꯭ꯔꯣ ꯍꯥꯏꯁꯤꯕꯣ ꯅꯪ ꯍꯩꯇꯦ ꯇꯜꯂꯦ ꯍꯥꯏꯔꯣ
ꯍꯩꯗꯤ ꯍꯩ ꯍꯣꯏ ꯇꯜꯂꯦꯕ ꯍꯣꯏ ꯇꯜꯂꯦꯕ ꯑꯩꯗꯤꯉꯣ ꯇꯨꯝ ꯇꯨꯃꯝꯗꯥꯏ ꯇꯨꯝꯃꯝꯗꯥꯏꯗ ꯀꯥꯡꯈꯟꯗ ꯈꯜꯂꯒ ꯀꯩꯅꯣ ꯇꯧꯕꯗꯣ ꯑꯗꯨꯅ ꯍꯦꯟꯅ ꯇꯟꯈ꯭ꯔꯦ ꯍꯣꯏ ꯇꯨꯝꯕ ꯇꯨꯝꯕꯗꯁꯨꯀꯣ ꯇꯪ ꯀꯥꯡꯈꯟꯒꯨꯝꯕ ꯈꯜꯂꯒ ꯇꯨꯝꯕꯗꯣ ꯀꯥꯡꯈꯟ ꯈꯪꯕꯗꯣ ꯌꯥꯝ ꯇꯜꯂꯦꯕ
ꯑꯗꯣ ꯑꯁ ꯑꯩ ꯈꯪꯉꯦ ꯈꯪꯉꯦ ꯑ ꯑꯗꯣ ꯅꯪꯒꯤ ꯂꯩꯅꯥꯗꯣ ꯑꯩ ꯈꯪꯈ꯭ꯔꯦꯕ ꯅꯪ ꯂꯩꯅꯥꯗꯣ ꯅꯪ ꯂꯩꯅꯥꯗ ꯍꯥꯏꯒꯦꯕ ꯅꯪꯅ ꯀꯥꯡꯈꯟ ꯊꯥꯅꯤꯡꯗ꯭ꯔꯤꯗꯣ ꯅꯁꯥꯅ ꯊꯥꯅꯤꯡꯗ꯭ꯔꯤꯗꯣ ꯍꯥꯏꯕꯤꯒꯦ ꯑꯁ ꯅꯪꯒꯤ ꯂꯩꯅꯥꯁꯤ ꯌꯥꯝ ꯂꯨꯗꯣ ꯂꯨꯗꯧꯔꯤꯕꯣ ꯅꯪ ꯅꯣꯏ ꯌꯨꯝ ꯄꯥꯅꯤꯡꯈ꯭ꯔꯤꯅꯦ ꯑꯗꯨꯗꯤ ꯅꯨꯄꯤ ꯊꯤꯅꯤꯡꯈ꯭ꯔꯦꯕ ꯅꯪꯒꯤ ꯑꯣ
ꯑ
ꯅꯪ ꯅꯨꯄꯤ ꯊꯤꯅꯤꯡꯕꯩ ꯇꯟꯕꯅꯦꯕ ꯑꯦ ꯅꯠꯇꯦ ꯅꯠ ꯇꯦ ꯅꯪꯒꯤ ꯊꯤꯅꯤꯡꯗꯦ ꯍꯥꯏꯔꯗꯤ ꯅꯪ ꯂꯥꯜꯂꯅꯤꯔꯣ ꯏꯕꯨꯡꯉꯣ
ꯅꯪ ꯀꯥꯡꯈꯟ ꯊꯥꯅꯤꯡꯗ꯭ꯔꯤꯔꯣ ꯅꯨꯄꯤ ꯅꯨꯄꯤ ꯊꯤꯅꯤꯡꯕꯩꯅꯤꯅꯦ ꯑꯁ ꯑꯁ ꯑꯁ ꯑꯁ ꯅꯪꯒꯤ ꯋꯥꯈꯜꯗꯣ ꯑꯩ ꯈꯪꯈ꯭ꯔꯦ ꯍꯧꯖꯤꯛꯇꯤ ꯑꯗꯣ ꯀꯩꯅꯣ ꯇꯧꯔꯣ ꯑꯩ ꯍꯥꯏꯕꯤꯒꯦꯕꯀꯣ ꯅꯪ ꯌꯨꯝꯗꯗꯤ ꯅꯪꯒꯤ ꯐꯃꯨꯡ ꯂꯩꯔꯕꯅꯦꯕꯀꯣ
ꯍꯣꯏ
ꯅꯪꯒꯤ ꯐꯃꯨꯡ ꯐꯃꯨꯡꯒ ꯆꯟꯅꯒꯗꯕ ꯀꯥꯡꯈꯜ ꯑꯃꯀꯣ
ꯍꯣꯏ
ꯀꯩꯅꯣ ꯇꯧꯔꯣ ꯑꯣꯗꯔ ꯇꯧꯔꯣ ꯑꯗꯨꯒꯀꯣ ꯑꯥ ꯍꯀꯨꯝ ꯅꯠꯇꯦ ꯍꯀꯨꯝ ꯍꯥꯏꯒꯗ꯭ꯔ ꯃꯊꯪ ꯆꯍꯤꯗꯣ ꯑꯝ ꯑ ꯃꯊꯪ ꯃꯊꯪ ꯆꯍꯤꯗꯣ ꯀꯩꯅꯣꯗ ꯑ ꯑꯥ ꯊꯥ ꯐꯖꯕ ꯅꯨꯃꯤꯠ ꯐꯕ ꯅꯨꯃꯤꯠꯇꯀꯣ ꯄꯨꯔ ꯂꯥꯛꯈ꯭ꯔꯣ ꯀꯥꯡꯈꯟ ꯊꯥꯅꯤꯡꯉꯥꯢ ꯅꯠꯇ꯭ꯔꯗꯤ ꯌꯥꯔꯔꯣꯏ ꯅꯪ ꯑꯗꯨꯝ ꯇꯜꯂꯒ ꯂꯩꯔꯅꯤ
ꯅꯪ ꯅꯪ ꯅꯠꯇ꯭ꯔꯗꯤ ꯃꯤ ꯂꯩ ꯃꯤ ꯂꯩꯇꯦꯅꯦ ꯍꯣꯏꯍꯟ ꯊꯥꯅꯕ ꯃꯤꯗꯣ ꯅꯪ ꯅꯨꯡꯉꯥꯏ ꯇꯦ ꯃꯤ ꯃꯤ ꯑꯇꯣꯞꯄ ꯂꯩꯇꯦ ꯍꯥꯢꯕ
ꯃꯤ ꯑꯇꯣꯞꯄ ꯂꯩꯇꯦ ꯑꯁ ꯅꯪꯒꯤꯁꯦ ꯗꯔꯛ ꯀꯥ ꯌꯥꯝ ꯑꯣꯏꯔꯦꯕꯀꯣ ꯀꯥꯡꯈꯜ ꯊꯥꯅꯤꯡꯉꯥꯢꯁꯦ
ꯍꯣꯏ ꯃꯊꯪ ꯃꯊꯪ ꯆꯍꯤ ꯍꯣꯏ ꯃꯊꯪ ꯆꯍꯤ ꯍꯣꯏ ꯃꯊꯪ ꯆꯍꯤ ꯅꯤꯡꯊꯝꯊꯥ ꯍꯦꯛ ꯂꯣꯏꯕ ꯑꯦ ꯀꯨꯝꯍꯩ ꯍꯦꯛ ꯂꯣꯏꯕ
ꯑꯠꯆꯥ ꯆꯥ ꯆꯥ ꯅꯪꯒꯤꯁꯦ ꯑꯁ ꯌꯥꯝ ꯇꯟ ꯇꯟꯕ꯭ꯔꯥ ꯍꯥꯢꯔꯒ ꯅꯪ ꯗꯔꯀꯥꯔ ꯌꯥꯝ ꯑꯣꯏꯔꯦꯕ ꯅꯪ ꯀꯥꯡꯈꯜ ꯊꯥꯅꯕ ꯃꯤꯖꯦ ꯑꯗꯨ ꯇꯥꯔꯗꯤ ꯑꯥ ꯗꯔꯀꯥꯔ ꯑꯣꯏꯔꯦ ꯑꯗꯨꯗꯤ ꯅꯪꯒꯤ ꯑꯥ ꯆꯥꯟꯅꯕ ꯌꯥꯒꯗꯧꯕ ꯊꯤꯔꯣ ꯑꯩ ꯑꯩꯅꯦ ꯍꯥꯢꯕ꯭ꯔꯣ ꯅꯪꯒꯤꯖꯦ
ꯑꯣꯢ
ꯂꯥꯛꯀꯦ ꯂꯥꯛꯀꯦ ꯀꯩꯗꯧꯉꯩ ꯔꯥ
ꯂꯥꯛꯑꯣ ꯂꯥꯛꯑꯣ ꯃꯊꯪ ꯑꯁ ꯍꯥꯢꯗꯁꯨ ꯃꯊꯪ ꯆꯍꯤ ꯀꯩꯅꯣ ꯍꯦꯛ ꯂꯣꯢꯕꯒ ꯑꯗꯨꯝ ꯂꯥꯛꯑꯣ ꯌꯥꯔꯦ
ꯑꯣ ꯅꯪ ꯊꯥꯅꯤꯡꯗꯗꯤ ꯑꯗꯨꯝ ꯍꯥꯢꯔꯛꯑꯣꯀꯣ ꯑꯗꯨꯗꯤ ꯑꯩ ꯂꯥꯛꯄꯤꯀꯦ
ꯊꯥꯕꯤꯒꯦ
ꯑꯩꯅꯦ ꯑꯗꯨꯅꯤ
ꯅꯪꯅ ꯀꯥꯡꯈꯟ ꯀꯥꯡꯈꯟ ꯊꯥꯅꯕ ꯀꯥꯡꯈꯟ ꯊꯥꯅꯕꯩ ꯈꯛꯇꯅꯤꯀꯣ ꯆꯥꯛ ꯑꯇꯩ ꯑꯇꯣꯞꯄ ꯑꯇꯩ ꯊꯣꯡꯍꯜꯂꯣꯢꯀꯣ
ꯎꯝ ꯑꯗꯣ ꯅꯪ ꯍꯧꯖꯤꯛ ꯀꯥꯢꯗ ꯀꯥꯢꯗ ꯂꯩꯕꯅꯣ ꯃꯄꯥꯟꯗꯔꯣ ꯃꯅꯨꯡꯗꯔꯣ
ꯃꯄꯥꯟꯗ ꯂꯩꯌꯦ ꯃꯅꯨꯡꯗ ꯂꯩꯗꯤ ꯌꯥꯔꯣꯢꯌꯦ ꯃꯄꯥꯟꯗ
ꯑꯣ ꯀꯥꯡ ꯆꯤꯛꯀꯅꯤꯀꯣ ꯆꯤꯛꯁꯤꯜꯂꯨꯀꯣ ꯍꯟꯗꯛꯁꯦ ꯗꯦꯡꯒꯤ ꯂꯩꯅꯥꯜ ꯗꯦꯡꯒꯤ ꯂꯩꯢꯅꯥ ꯅꯥ ꯅꯥꯔꯒ ꯂꯩꯕꯅꯦ
ꯗꯦꯡꯒꯤꯁꯦ ꯌꯥꯝ ꯅꯥꯅꯔꯦ ꯑꯗꯣ ꯍꯧ ꯀꯥꯡꯆꯤꯛ ꯇꯣꯛꯑꯒ ꯈꯔ ꯃꯄꯥꯟꯗ ꯍꯪꯆꯤꯛ ꯂꯥꯡꯕ ꯑꯣꯢꯅ ꯊꯣꯛꯂꯛꯄꯅꯤꯗ
ꯎꯝ ꯍꯣꯢꯅꯦ
ꯉꯍꯥꯛ ꯂꯩꯔꯗꯤ ꯇꯨꯝꯃꯨꯔꯗꯝꯃꯤ
ꯋꯥꯀꯤꯡꯔꯣꯕ ꯍꯩꯒꯨꯝꯕ ꯆꯥꯋꯣ ꯍꯩ ꯍꯩ ꯆꯥꯛ ꯍꯦꯛ ꯂꯣꯢꯔꯒ
ꯑꯁ ꯑꯗꯨ ꯐꯥꯎ ꯑꯗꯨꯁꯨ ꯍꯦꯛꯄ ꯇꯜꯂꯤꯅꯦ ꯑꯣ ꯍꯩꯀ꯭ꯔꯨ ꯂꯩꯌꯦ ꯍꯩꯀ꯭ꯔꯨ ꯂꯩꯌꯦ ꯍꯣꯢ ꯍꯣꯢ ꯑꯥ ꯂꯥꯞ ꯀꯣ ꯕꯣꯔꯥ ꯕꯣꯔꯥ ꯄꯥꯏ ꯂꯥꯛꯑꯣꯀꯣ ꯍꯦꯛꯄ
ꯂꯥꯝꯕ ꯐꯪꯕ꯭ꯔꯕ
ꯈꯨꯠꯅ ꯂꯥꯝꯕ ꯐꯪꯕꯒꯩ ꯑꯗꯣ ꯑꯉꯥꯡꯁꯤꯡꯅ ꯑꯉꯥꯡꯁꯤꯡ ꯁꯥꯢꯗ ꯀꯣꯇꯔ ꯂꯩꯕ ꯑꯉꯥꯡꯁꯤꯡꯅ ꯍꯦꯛꯇ ꯆꯤꯡꯕꯗ ꯃꯁꯥꯁꯨ ꯈꯔ ꯇꯦꯛꯈ꯭ꯔꯦ ꯑꯅꯛꯄ ꯖꯒꯥꯗꯤ ꯂꯩꯇ꯭ꯔꯦꯗ ꯑꯥ ꯃ ꯃꯇꯣꯟꯗꯗ
ꯑꯈꯣꯢ ꯏꯅꯥꯎꯄꯥ ꯃꯁꯛ ꯐꯖꯕ ꯍꯂꯛꯀ꯭ꯔꯦ
ꯍꯣ ꯍꯜꯂꯛꯈ꯭ꯔꯕꯣ ꯃꯥꯅ ꯋꯥ ꯉꯥꯡꯊꯣꯔꯛꯄꯁꯦ ꯑꯩꯗꯤ ꯇꯥꯡ ꯑꯩꯗꯤ ꯍꯦꯛꯇ ꯅꯣꯡꯅꯤꯡꯉꯩꯅꯦ ꯑꯗꯨ ꯅꯨꯄꯥꯗꯣ